ꯇꯥꯕ꯭ꯔꯣ ꯏꯇꯥꯎ
ꯇꯥꯏꯌꯦ ꯇꯥꯏꯌꯦ ꯏꯇꯥꯎ
ꯀꯥꯏꯗꯅꯣ
ꯑ ꯑꯗꯨꯒꯨꯝꯕꯗꯣ ꯍꯪꯕ ꯌꯥꯗꯕꯅꯦ
ꯑꯣ
ꯀꯣꯂꯦꯖ ꯀꯣꯂꯦꯖꯁ ꯇꯥꯒꯤ ꯍꯜꯂꯛꯑꯕꯣ
ꯑꯥ ꯍꯜꯂꯛꯑꯦ
ꯍꯣꯔꯦꯟ ꯋꯥꯛꯀꯤꯡ ꯅꯨꯡꯉꯥꯏꯔꯤꯗ
ꯍꯣꯔꯦꯟ ꯋꯥꯋꯀꯤꯡ ꯆꯠꯁꯦ ꯍꯥꯏꯕꯗꯨ ꯄꯨꯡ ꯀꯌꯥ ꯄꯨꯡ ꯀꯌꯥꯋꯥꯏ ꯑꯗꯨꯗꯥꯏꯗ ꯊꯣꯛꯂꯛꯁꯤꯔꯣ
ꯑꯩꯗꯤ ꯅꯣꯏꯒ ꯆꯠꯃꯤꯟꯅꯅꯤꯡꯗ꯭ꯔꯦꯗ
ꯀꯔꯤꯒꯤꯅꯣ
ꯑꯩꯗꯤ ꯄꯥꯔꯇꯤ ꯇꯣꯉꯥꯜꯂꯛꯑꯦ
ꯀꯔꯤ ꯄꯥꯔꯇꯤ ꯑꯣꯏꯔꯒꯦ ꯅꯪꯗꯤ
ꯆꯩꯔꯥꯎ ꯆꯤꯡꯒꯤ ꯄꯥꯔꯇꯤ ꯑꯣꯏꯔꯒ ꯑꯩꯗꯤ
ꯀꯅꯥ ꯀꯅꯥ ꯆꯠꯀꯅꯤ
ꯏꯅꯧ ꯅꯨꯄꯥꯒꯥ
ꯆꯩꯔꯥꯎ ꯆꯤꯡꯁꯨ ꯌꯧꯔꯣꯏꯗ ꯀꯩꯅꯣꯒꯤ ꯑꯩꯈꯣꯏꯒꯤ ꯂꯣꯝꯗꯒꯤ ꯀꯥꯕꯗꯣ ꯑꯗꯨꯗ ꯂꯝꯕꯤ ꯑꯃ ꯂꯩꯌꯦꯕ
ꯑꯥ ꯅꯪꯕꯨ ꯀꯅꯥꯅ ꯊꯤꯟꯕꯤꯒꯅꯤ
ꯑꯩꯒꯤ ꯏꯃꯥꯟꯅꯕ ꯂꯩꯗ
ꯑꯆꯥ ꯑꯆꯥ ꯄꯨꯡ ꯄꯨꯡ ꯄꯨꯡ ꯀꯌꯥꯗꯋꯥꯏꯗ ꯊꯣꯛꯂꯛꯀꯅꯤꯅ
ꯈꯔ ꯂꯩꯔꯒ ꯊꯣꯛꯂꯛꯑꯅꯤ
ꯑꯩꯒꯤ ꯀꯩꯅꯣ ꯐꯦꯟ ꯎꯡꯕ ꯃꯈꯣꯟ ꯇꯥꯕ꯭ꯔꯥ
ꯇꯥꯗꯦꯗ ꯑꯥ ꯑꯩꯒꯤꯁꯨ ꯁꯦꯡꯕ꯭ꯔꯥ
ꯁꯦꯉꯦ ꯁꯦꯉꯦ
ꯎꯝ ꯐꯔꯦ ꯐꯔꯦ ꯑꯗꯨꯗꯤ
ꯎꯝ
ꯁꯨꯃꯥꯏꯟ ꯇꯧꯔꯗꯤ ꯌꯥꯝ ꯐꯥꯢꯌꯦꯅꯦ
ꯐꯔꯦ ꯐꯔꯦ ꯉꯔꯥꯡꯒꯨꯝꯅ ꯀꯩꯅꯣ ꯐꯃꯨꯡꯗ ꯇꯥꯎꯕꯗꯨꯗꯤ ꯇꯥꯎꯗ꯭ꯔꯦꯀꯣ
ꯑꯁ ꯌꯥꯝ ꯇꯧꯋꯦꯗ
ꯅꯪꯗꯤ ꯇꯧꯗꯕ꯭ꯔꯅꯦ ꯇꯧꯗꯕ ꯇꯥꯏꯞꯇ ꯉꯥꯡꯉꯒ ꯗꯥꯢꯅꯁꯨ
ꯑꯈꯣꯏꯗꯤ ꯐꯠꯇꯕ ꯊꯕꯛ ꯇꯧꯗꯦꯗ
ꯎꯝ
ꯉꯔꯥꯡ ꯕꯣꯜ ꯄꯣꯔꯇꯨꯒꯥꯜꯗ ꯀꯩꯅꯣꯒꯤ ꯀ꯭ꯔꯣꯁꯤꯌꯥꯒꯤꯗꯣ ꯅꯪꯁꯨ ꯌꯦꯡꯔꯦꯔꯥ
ꯑ ꯑꯩ ꯌꯦꯡꯗ꯭ꯔꯦꯗ ꯃꯇꯦꯛ ꯑꯃꯗꯤ ꯌꯦꯡꯉꯦ
ꯑ ꯀꯩꯅꯣꯗꯗꯤ ꯁ꯭ꯄꯦꯟꯒ ꯀꯅꯥꯅꯣ ꯁ꯭ꯅꯥꯕꯗꯣ ꯁ꯭ꯄꯦꯟꯒ ꯅꯠꯇꯦꯍꯦ ꯁ꯭ꯄꯦꯟꯒ ꯁ꯭ꯅꯥꯕꯗꯣ ꯑꯍꯥꯟꯕꯗ ꯁ꯭ꯄꯦꯟꯒ ꯀꯅꯥꯗꯥ ꯁ꯭ꯄꯦꯟꯒ ꯑꯥꯁꯇ꯭ꯔꯤꯌꯥ ꯑꯁꯇ꯭ꯔꯤꯌꯥꯅꯦ
ꯎꯝ
ꯅꯪ ꯂꯣꯏꯕ ꯐꯥꯎ ꯌꯦꯡꯕ꯭ꯔꯥꯗꯣ ꯃꯦꯁꯗꯣ
ꯑꯗꯨꯁꯨ ꯌꯦꯡꯗꯦ
ꯂꯣꯏꯕ ꯐꯥꯎ ꯌꯦꯡꯗꯦ ꯑꯩꯗꯤ ꯁ꯭ꯄꯦꯟꯒꯁꯨ ꯌꯦꯡꯉꯦ ꯄꯣꯇꯨꯒꯥꯜꯁꯨ ꯌꯦꯡꯉꯦ ꯇꯨꯝꯗ꯭ꯔꯤꯅꯦ
ꯉꯔꯥꯡꯗꯣꯔꯥ ꯉꯁꯤꯒꯤ ꯇꯨꯝꯗ꯭ꯔꯤꯌꯦ
ꯉꯁꯤꯒꯤ ꯇꯨꯝꯗ꯭ꯔꯤ ꯍꯥꯏꯌꯦꯕ ꯍꯥꯗ꯭ꯔꯦ ꯍꯥ ꯍꯥ ꯍꯌꯦꯡ ꯑꯥꯔꯖꯦꯟꯇꯤꯅꯥꯒꯤ ꯌꯦꯡꯕ ꯉꯝꯃꯣꯏꯅꯦ ꯇꯨꯝꯗ꯭ꯔꯗꯤ ꯌꯥꯝ ꯋꯥꯔꯦꯕ
ꯑꯥꯔꯖꯦꯟꯇꯤꯅꯥꯒꯅꯤ ꯌꯦꯡꯒꯅꯤꯗ
ꯑꯥꯔꯖꯦꯟꯇꯤꯅꯥꯒ ꯀꯅꯥꯅꯣ ꯀꯥꯞꯄꯣ ꯕꯥꯔꯗꯦ ꯍꯥꯏꯕ꯭ꯔꯥ
ꯎꯝ
ꯑꯥꯔꯖꯦꯟꯇꯤꯅꯥꯒꯤꯗꯤ ꯋꯥꯅ ꯋꯥꯔꯁꯨ ꯌꯦꯡꯉꯅꯤ ꯅꯪꯗ ꯀꯩ ꯀꯟꯇ꯭ꯔꯤꯗ ꯁ꯭ꯄꯣꯔꯠ ꯇꯧꯋꯦ ꯍꯟꯗꯛ ꯋꯥꯔꯜ ꯀꯞꯗꯥ
ꯑꯩꯗꯤ ꯅꯣꯔꯋꯦꯕꯨꯗꯤ ꯇꯧꯗꯤ ꯇꯧꯅꯤꯡꯕꯅꯦ
ꯅꯣꯔꯋꯦ ꯅꯣꯔꯋꯦ ꯈꯇꯔꯣ ꯅꯪꯁꯨ ꯅꯪꯁꯨ ꯑꯥꯔꯖꯦꯟꯇꯤꯅꯥꯔꯣꯕꯥ
ꯎꯝ
ꯑꯁ ꯅꯪ ꯑꯥꯔꯖꯦꯟꯇꯤꯅꯥ ꯑꯣꯏꯔꯗꯤ ꯃꯦꯁꯤ ꯃꯦꯁꯤꯅꯦꯅꯦ ꯅꯪꯁꯨ
ꯑꯗꯨ ꯍꯥꯏꯕ ꯌꯥꯔꯦ ꯍꯪꯉꯣ
ꯅꯪ ꯃꯦꯁꯤ ꯅꯠꯇ꯭ꯔꯗꯤ ꯑꯈꯣꯏ ꯔꯣꯅꯥꯜꯗꯣꯒ ꯃꯦꯁꯤ ꯋꯥꯔꯤ ꯢꯕꯥꯟꯅꯤꯁꯨ ꯈꯠꯅꯁꯦꯕ ꯈꯠꯅꯁꯦꯅ ꯍꯥꯏꯒꯦ ꯇꯧꯕ ꯈꯠꯅꯁꯦꯅ ꯈꯠꯅꯁꯦꯅ ꯍꯥꯏꯒꯦ ꯇꯧꯕꯅꯦꯕ ꯑꯗꯣ ꯅꯪꯁꯨ ꯃꯦꯁꯤ ꯑꯩꯁꯨ ꯃꯦꯁꯤ ꯑꯣꯏꯕꯅꯤꯅ
ꯃꯥ ꯂꯩꯇ꯭ꯔꯦ ꯋꯥ ꯂꯩꯇ꯭ꯔꯦ
ꯎꯝ ꯑꯗꯨꯅꯦ ꯅꯅꯥꯎ ꯅꯅꯥꯎꯅꯨꯄꯥꯒꯤ ꯀꯣꯂꯦꯖꯇꯤ
ꯍꯧꯔꯅꯤꯗ ꯈꯔ ꯂꯩꯔꯒ
ꯅꯪ ꯔꯦꯟ ꯍꯣꯡꯒꯅꯤ ꯍꯥꯏꯕꯗꯨꯗꯤ
ꯑꯥ ꯑꯗꯣ ꯉꯁꯤ ꯆꯍꯤꯒꯤꯁꯤꯗꯤ ꯑꯗꯨꯝ ꯇꯧꯗꯧ ꯃꯥꯜꯂꯦ ꯁꯤꯗ ꯂꯩꯗꯧ ꯃꯥꯜꯂꯦ
ꯎꯝ ꯃꯊꯪ ꯆꯍꯤꯗꯅ ꯃꯍꯪ ꯆꯍꯤꯗ ꯑꯣꯏꯅ
ꯎꯝ
ꯐꯩꯗ ꯐꯩꯗ ꯔꯦꯟꯁꯨ ꯄꯤꯗꯕꯅꯤꯅꯀꯣ
ꯑꯥ
ꯅꯪꯗꯤ ꯌꯥꯝ ꯐꯔꯦ
ꯑꯗꯨꯅꯦ ꯏꯁꯤꯡꯁꯨ ꯃꯩꯁꯨ ꯁꯦꯞꯇꯤ ꯌꯥꯝ ꯇꯧꯔꯦꯕ
ꯎꯝ ꯍꯪ ꯍꯪꯒꯥꯥꯡ ꯅꯥꯄꯤꯒꯨꯝꯕꯁꯨ
ꯏꯟꯖꯥꯡ ꯅꯥꯄꯤꯁꯨ ꯑꯗꯨꯝ ꯐꯪꯉꯤꯗ ꯌꯨꯝꯗꯨꯒꯤ ꯑꯗꯨꯝ ꯊꯧꯔꯛꯏ ꯆꯦꯡ ꯐꯥꯎ ꯌꯨꯝꯗꯒꯤ ꯊꯥꯔꯛꯄꯅꯦ
ꯑꯗꯨꯗꯤ ꯅꯪꯗꯤ ꯄꯩꯁꯥ ꯆꯪ- ꯇꯤꯡꯅꯤꯡꯉꯥꯏ ꯂꯩꯇ꯭ꯔꯦꯅꯦ ꯑꯗꯨꯗꯤ
ꯑꯥ ꯄꯩꯁꯥꯁꯨ ꯊꯥꯔꯛꯇꯕ ꯑꯗꯨꯒꯤ
ꯄꯩꯁꯥꯁꯨ ꯊꯥꯔꯛꯇꯕ
ꯑꯥꯍꯥ
ꯈꯔ ꯈꯔꯗꯤ ꯊꯥꯔꯛꯀꯅꯤꯗ
ꯍꯣꯏꯗ ꯑꯅꯤ ꯑꯍꯨꯝꯒꯨꯝꯕꯗꯤ ꯊꯥꯔꯛꯏꯗ
ꯊꯥ ꯊꯥꯒꯤ
ꯎꯝ
ꯑꯗꯨꯒ ꯅꯪ ꯀꯩꯅꯣꯒꯤꯗꯨꯗꯤ ꯅꯪ ꯅꯅꯥꯎ ꯅꯨꯄꯥꯒꯤꯗꯤ
ꯊꯥꯔꯛꯛꯇꯦꯍꯦ ꯑꯩꯉꯣꯟꯗ ꯄꯤꯕꯅꯦ ꯑꯗꯣ
ꯄꯤꯕ꯭ꯔꯕ ꯅꯪꯉꯣꯟꯗ ꯅꯤꯕ꯭ꯔꯕ ꯄꯩꯁꯥꯗꯣ ꯃꯥꯅ
ꯑ ꯑ ꯃꯥꯗꯤ ꯄꯩꯁꯥ ꯄꯥꯏꯕ ꯌꯥꯗꯕꯅꯦꯕ
ꯑꯣ ꯍꯣꯏ ꯅꯪ ꯑꯉꯥꯡ ꯑꯣꯏꯕꯅꯤꯅꯀꯣ
ꯎꯝ
ꯑꯩꯁꯨ ꯍꯟꯗꯛ ꯑꯉꯥꯡꯒ ꯀ꯭ꯂꯥꯁꯃꯦꯠ ꯑꯣꯏꯔꯅꯤꯅꯦ
ꯑꯣꯏꯅꯦ ꯑꯣꯏꯅꯦ
ꯑꯗꯣ ꯈꯪꯗꯤ ꯈꯪꯅꯤꯗ ꯍꯥꯏꯗꯤ ꯑꯉꯥꯡ ꯍꯥꯏꯕ ꯀ꯭ꯂꯥꯁ ꯑꯃꯒꯨꯝꯕꯗꯤ ꯖꯨꯅꯤꯌꯔ ꯑꯣꯏꯒꯅꯤ
ꯑꯉꯥꯡ ꯑꯣꯏꯔꯁꯨ ꯆꯍꯤ ꯀꯨꯟ ꯃꯞ꫰ꯀꯨꯟ ꯃꯄꯟꯒꯨꯝꯕ ꯀꯣ
ꯀꯨꯟ ꯀꯨꯟ ꯀꯨꯟꯀꯨꯟꯅꯤꯊꯣꯏ ꯀꯨꯟꯍꯨꯝꯗꯣꯏꯒꯨꯝꯕ ꯑꯣꯏꯒꯅꯤꯗ ꯍꯥꯏꯗꯤ ꯃꯣꯏꯁꯨ ꯑꯩꯒ ꯑꯩꯁꯦ ꯂꯥꯛꯀꯗꯕꯁꯦ ꯐꯥꯔꯁꯠ ꯁꯦꯃꯤꯁꯇꯔꯗ ꯂꯥꯛꯀꯗꯕ ꯅꯠꯇꯦꯕ ꯐꯤꯞ ꯁꯦꯃꯤꯁꯇꯥꯔꯗ ꯆꯪꯗꯣꯏꯅꯦꯕ
ꯐꯤꯞ ꯁꯦꯃꯤꯁꯇꯥꯔꯗꯒꯤ
ꯑꯥ
ꯀꯃꯥꯏꯅ ꯐꯤꯞ ꯁꯦꯃꯦꯁꯇꯔꯗ ꯐꯤꯞ ꯁꯦꯃꯦꯁꯇꯥꯔꯗ ꯗꯥꯏꯔꯦꯛ ꯆꯪꯕ ꯌꯥꯕ꯭ꯔꯥꯅꯦ
ꯍꯣꯏ ꯍꯣꯏ ꯑꯩꯗꯤ ꯒ꯭ꯔꯦꯖꯨꯌꯦꯁꯟ ꯂꯣꯏꯔꯕꯅꯤꯅ ꯐꯤꯐꯇꯒꯦ
ꯑꯗꯣ ꯐꯥꯔꯁ ꯁꯦꯀꯦꯟꯒꯤꯗꯤ ꯂꯥꯏꯔꯤꯛ ꯑꯝꯇ ꯐꯪꯉꯣꯏꯅ ꯑꯗꯨꯗꯤ
ꯑꯣ ꯐꯥꯔꯁ ꯏꯌꯔ ꯁꯦꯀꯦꯟ ꯏꯌꯔ ꯐꯣꯔꯠ ꯁꯦꯃꯤꯁꯇꯔ ꯐꯥꯎꯒꯤꯗꯤ ꯀꯩꯅꯣ ꯇꯧꯒꯅꯤ ꯑ ꯕꯤ ꯄꯤ ꯑꯦꯁꯅ ꯁꯤꯟꯗꯣꯏꯕ
ꯕꯤ ꯄꯤ ꯑꯦꯁꯅ ꯂꯣꯜꯁꯨ ꯕꯤ ꯄꯤ ꯑꯦꯁ ꯂꯩꯕ꯭ꯔꯅꯦ
ꯑꯣꯐ ꯀꯣꯔꯁ
ꯑꯁ ꯀꯃꯥꯏꯅ ꯂꯩꯕ꯭ꯔꯥꯅꯦ ꯃꯣꯏ ꯂꯣꯒ, ꯂꯣꯒ ꯕꯤ ꯄꯤ ꯑꯦꯁꯁꯨ ꯇꯣꯉꯥꯟꯕ ꯅꯠꯇ꯭ꯔꯣ
ꯅꯠꯇꯦ ꯑꯦꯅꯤ ꯒ꯭ꯔꯦꯖꯨꯋꯦꯠ ꯂꯧꯑꯦꯕ ꯑꯦꯜ ꯑꯦꯜ ꯕꯤꯗꯤ ꯑꯥ ꯑꯦꯜ ꯑꯦꯜ ꯕꯤꯗꯤ ꯒ꯭ꯔꯦꯖꯨꯋꯦꯠ ꯑꯅꯤ ꯑꯣꯏꯗꯣꯏꯅꯦꯕ ꯗꯣꯒ ꯑꯦꯅꯤ ꯑꯦꯅꯤ ꯑꯗꯔ ꯁꯕꯖꯦꯛ ꯕꯤ ꯀꯣꯝ ꯑꯣꯏꯔꯁꯨ ꯌꯥꯏ ꯕꯤ ꯑꯦ ꯑꯣꯏꯔꯁꯨ ꯌꯥꯏ ꯕꯤ ꯑꯦꯁ ꯁꯤ ꯑꯣꯏꯔꯁꯨ ꯌꯥꯏ
ꯑꯦꯜ ꯑꯦꯜ ꯕꯤ ꯑ ꯔꯥ ꯀꯩꯅꯣ ꯂꯣꯒꯤ ꯗꯤꯒ꯭ꯔꯤ ꯑꯃ ꯇꯣꯉꯥꯟꯅ ꯂꯩꯕ꯭ꯔꯕ
ꯑꯦꯜ ꯑꯦꯜ ꯕꯤ ꯍꯥꯏꯕꯁꯦ ꯂꯣꯒꯤ ꯗꯤꯒ꯭ꯔꯤꯅꯦ ꯂꯣ ꯑꯗꯣ ꯑꯗꯣ ꯕꯤ ꯀꯣꯝ ꯑꯦꯜ ꯑꯦꯜ ꯕꯤ ꯕꯤ ꯑꯦꯁ ꯁꯤ ꯑꯦꯜ ꯑꯦꯜ ꯕꯤ ꯍꯥꯏꯅ ꯂꯩꯕꯅꯦꯕ ꯕꯤ ꯑꯦ ꯑꯦꯜ ꯑꯦꯜ ꯕꯤ ꯑꯩꯒꯤꯅ ꯕꯤ ꯕꯤ ꯄꯤ ꯑꯦꯁ ꯑꯦꯜ ꯑꯦꯜ ꯕꯤ ꯑꯣꯏꯒꯅꯤ ꯑꯩꯒꯤꯁꯤꯅ
ꯑ ꯑꯠꯆꯥ ꯑꯗꯨꯗꯤ ꯒ꯭ꯔꯦꯖꯨꯋꯦꯁꯟ ꯂꯣꯏꯗ꯭ꯔꯗꯤ ꯇꯝꯕ ꯌꯥꯔꯔꯣꯏꯅꯦ
ꯑꯥ ꯒ꯭ꯔꯦꯖꯨꯋꯦꯁꯟ ꯂꯣꯏꯗꯕꯤ ꯇꯝꯃꯗꯤ ꯆꯍꯤ ꯃꯉꯥ ꯇꯝꯒꯗꯕ
ꯑ ꯆꯍꯤ ꯑꯍꯨꯝꯗꯅ ꯃꯣꯏ ꯒ꯭ꯔꯦꯖꯨꯌꯦꯁꯟ ꯑ ꯇꯣꯉꯥꯟꯕ ꯀꯣꯔꯁ ꯅꯠꯇ꯭ꯔꯣ ꯆꯍꯤ ꯑꯅꯤꯗꯅ ꯑꯦ ꯑꯗꯣ ꯑꯅꯤ ꯁꯨꯕꯒꯤ ꯑꯣ ꯒ꯭ꯔꯦꯖꯨꯋꯦꯠ ꯑꯥ ꯀꯩꯅꯣ ꯑꯣꯏꯗꯕ ꯅꯠꯇ꯭ꯔꯣ
ꯃꯥꯟꯅꯦ ꯆꯍꯤ ꯑꯃꯗꯤ ꯃꯥꯡꯉꯦ ꯍꯥꯏꯇꯥꯔꯦ
ꯑꯩꯈꯣꯏ ꯒ꯭ꯔꯦꯖꯨꯑꯦꯁꯟ ꯂꯣꯏꯕꯗꯣ ꯆꯍꯤ ꯑꯥ ꯇꯨ ꯊꯥꯎꯖꯟ ꯀꯌꯥꯗꯅꯣ ꯊꯥꯎꯖꯟ ꯇ꯭ꯋꯦꯟꯇꯤ ꯋꯥꯟꯗꯔ ꯇ꯭ꯋꯦꯟꯇꯤ ꯇꯨꯗꯔꯣ ꯑꯦ ꯇ꯭ꯋꯦꯟꯇꯤ ꯐꯣꯔ ꯇ꯭ꯋꯦꯟꯇꯤ ꯐꯣꯔ ꯅꯤ ꯀꯣ ꯇ꯭ꯋꯦꯟꯇꯤ ꯐꯣꯔ ꯑꯣꯏꯔꯗꯤ ꯑꯟꯗ ꯇ꯭ꯋꯦꯟꯇꯤ ꯁꯤꯛꯁ ꯑꯗꯨꯗꯤ ꯆꯍꯤ ꯑꯅꯤ ꯃꯥꯡꯉꯦꯗ ꯑꯩꯈꯣꯏꯗꯤ
ꯍꯣꯏ ꯑꯗꯨꯕꯨꯗꯤ ꯑꯗꯨꯅꯦ ꯑꯗꯣ ꯑꯩꯈꯣꯏ ꯀꯩꯅꯣ ꯒ꯭ꯔꯦꯖꯨꯋꯦꯁꯟ ꯍꯦꯛ ꯂꯣꯏꯔꯒ ꯇꯝꯃꯁꯨ ꯆꯍꯤ ꯑꯃꯗꯤ ꯃꯥꯡꯉꯅꯦꯕ
ꯑꯣ ꯑꯈꯣꯏ ꯒ꯭ꯔꯦꯖꯨꯑꯦꯁꯟ ꯂꯣꯏꯕꯁꯨ ꯀꯩꯅꯣꯗ ꯂꯣꯏꯌꯦꯕ ꯖꯨꯟ ꯖꯨꯂꯥꯏ ꯑꯥꯒꯁꯠꯇ ꯅꯠꯇ꯭ꯔꯣ ꯑꯩꯈꯣꯏ ꯂꯣꯏꯕꯗꯣ
ꯑꯥ
ꯑꯗꯨꯗꯤ ꯆꯍꯤ ꯑꯅꯤ ꯑꯅꯤꯗꯤ ꯃꯥꯡꯉꯦꯍꯦ ꯍꯣꯏ
ꯎꯝ
ꯑꯗꯨꯃꯥꯏꯅꯗꯤ ꯇꯧꯕꯗꯤ ꯇꯧꯕꯅꯤ
ꯑꯩꯈꯣꯏ ꯃꯥꯁꯇꯔ ꯇꯧꯒꯦ ꯍꯥꯏꯔꯗꯤ ꯀꯃꯥꯏ ꯇꯧꯅꯤ ꯍꯥꯏꯕꯗꯤ ꯍꯟꯗꯛ ꯑ ꯇꯣꯉꯥꯜꯂꯦꯅ ꯀꯣꯔꯁꯇꯣ ꯐꯣꯔ ꯌꯤꯔꯁ ꯑꯩꯈꯣꯏꯅ ꯊ꯭ꯔꯤ ꯌꯔꯁ ꯇꯝꯕꯗꯣ
ꯇꯨ ꯌꯤꯔꯁ ꯃꯥꯁꯇꯔꯁꯤꯅ ꯇꯨ ꯌꯤꯔꯁ
ꯑꯗꯣ ꯑꯈꯣꯏꯒꯤ ꯈꯛꯇ
ꯂꯩꯕꯅꯦꯕ
ꯑꯗꯣ ꯑꯩꯈꯣꯏꯒꯤ ꯈꯛꯇ ꯂꯩꯕ꯭ꯔꯕ ꯇꯨ ꯌꯔꯁꯗꯣ
ꯍꯥꯏꯗꯤ ꯕꯤ ꯄꯤ ꯑꯦꯁꯒꯤ
ꯕꯤ ꯄꯤ ꯑꯦꯁ ꯅꯠꯇ ꯕꯤ ꯄꯤ ꯑꯦꯁ ꯑꯣꯏꯔꯁꯨ ꯕꯤ ꯄꯤ ꯑꯦꯁ ꯑꯇꯣꯞꯄ ꯑꯣꯏꯔꯁꯨ
ꯒ꯭ꯌꯥꯟ ꯇꯥꯗ꯭ꯔꯦ ꯅꯪꯒꯤ
ꯅꯪ ꯒ꯭ꯌꯥꯟ ꯇꯥꯗꯦ ꯍꯥꯏꯕꯗꯤꯒꯣ ꯑꯩꯈꯣꯏ ꯇꯨ ꯊꯥꯎꯖꯟ ꯇ꯭ꯋꯦꯟꯇꯤ ꯐꯣꯔꯗ ꯂꯣꯏꯕꯗꯣ
ꯑꯥ
ꯊ꯭ꯔꯤ ꯌꯔꯁꯅꯦꯅꯥ
ꯑꯥ
ꯑꯗꯨ ꯇꯨ ꯊꯥꯎꯖꯟ ꯇ꯭ꯋꯦꯟꯇꯤ ꯐꯥꯏꯚꯇ ꯇ꯭ꯋꯦꯟꯇꯤ ꯐꯥꯏꯚ ꯇ꯭ꯋꯦꯟꯇꯤ ꯁꯤꯛꯁꯇ ꯂꯣꯏꯕ ꯀꯥꯡꯕꯨꯁꯤꯗꯤ ꯐꯣꯔ ꯌꯔꯁ ꯑꯣꯏꯗꯣꯏꯅꯦꯕ ꯅꯠꯇ꯭ꯔꯣ ꯒ꯭ꯔꯦꯖꯨꯋꯦꯁꯟꯒꯤ ꯀꯩꯅꯣꯗꯣ ꯆꯍꯤ ꯆꯍꯤ ꯆꯍꯤꯗꯣ ꯍꯣꯏ
ꯑꯩꯈꯣꯏꯒꯤ ꯖꯨꯅꯤꯌꯔꯁꯤꯡꯗꯣꯀꯣ
ꯑꯣ ꯑꯈꯣꯏꯗꯤ ꯆꯍꯤ ꯑꯍꯨꯝ ꯈꯛꯇꯅꯦꯅ
ꯑꯥ ꯃꯣꯏꯁꯨ ꯆꯥ ꯑꯍꯨꯝꯗꯗꯤ ꯂꯣꯏꯁꯤꯟꯕ ꯌꯥꯏꯅ ꯌꯥꯕꯕꯨꯗꯤ
ꯑꯍꯨꯝꯗ ꯂꯣꯏꯁꯤꯜꯂꯁꯨ ꯑꯗꯨ ꯃꯁꯇꯥꯔ ꯇꯥꯝꯒꯦ ꯍꯥꯏꯔꯗꯤ ꯀꯃꯥꯏ ꯇꯧꯅꯤ ꯍꯥꯏꯕꯅꯤꯗ ꯑꯩꯅ
ꯃꯥꯁꯇꯥꯔ ꯇꯝꯃꯗꯤ ꯆꯍꯤ ꯑꯅꯤ
ꯑꯩꯈꯣꯏ ꯑꯩꯈꯣꯏꯁꯨ ꯃꯣꯏꯁꯨ
ꯎꯝ ꯅꯠꯇꯦ ꯃꯣꯏꯅ ꯆꯍꯤ ꯃꯔꯤ ꯒ꯭ꯔꯦꯖꯨꯌꯦꯁꯟ ꯇꯧꯕꯁꯤꯡꯁꯤꯅ ꯆꯍꯤ ꯑꯃꯒ ꯃꯥꯁꯇꯔ ꯇꯧꯒꯗꯕ
ꯑꯗꯨꯗꯤ ꯑꯩꯈꯣꯏꯒ ꯃꯣꯏ ꯄꯨꯟꯁꯤꯟꯕ ꯌꯥꯔꯣꯏꯅꯦ ꯑꯗꯨꯗꯤ
ꯌꯥꯏ ꯌꯥꯏ
ꯀꯃꯥꯏꯅꯅ ꯃꯣꯏ ꯑꯩꯈꯣꯏ ꯃꯣꯏꯅꯗꯤ ꯆꯍꯤ ꯑꯃ ꯈꯇꯥ ꯑꯈꯣꯏꯅ ꯑꯅꯤ ꯑꯗꯨ ꯑꯣꯏꯔꯗꯤ ꯀꯃꯥꯏ ꯄꯨꯟꯗꯣꯏꯅꯣꯕ
ꯍꯧꯖꯤꯛ ꯒꯦꯂꯥꯈꯣꯏꯗꯣ
ꯎꯝ
ꯃꯣꯏꯒꯤ ꯃꯁꯇꯥꯔꯒꯤ ꯁꯤꯠꯁꯦ ꯁꯤꯠ ꯃꯉꯥ ꯈꯛꯇꯅꯦ ꯍꯥꯏꯌꯦꯕ
ꯎꯝ
ꯀꯔꯤꯒꯤꯅꯣ ꯍꯥꯏꯔꯒ ꯃꯣꯏ ꯁꯤꯅꯤꯌꯔꯁꯤꯡꯒ ꯀ꯭ꯂꯥꯁꯃꯦꯠ ꯑꯣꯏꯗꯣꯏꯅꯤ ꯍꯥꯏꯌꯦꯕ ꯍꯥꯏꯗꯤ ꯁꯤꯅꯤꯌꯔꯁꯤꯡꯗꯤ ꯇꯨ ꯌꯔꯁ ꯑꯣꯏꯕꯅꯤꯅꯀꯣ ꯃꯣꯏꯗꯤ ꯋꯥꯟ ꯌꯥꯔ ꯈꯔ ꯑꯣꯏꯒꯅꯦꯕ ꯑꯗꯨꯒ ꯃꯣꯏꯒ ꯑꯗꯨꯝ ꯄꯨꯟꯕꯅꯦꯕ
ꯁꯤꯂꯦꯕꯥꯁꯁꯨ ꯆꯞ ꯃꯅꯥ ꯆꯞ ꯃꯥꯟꯅꯅꯤ
ꯑꯥ ꯑꯧ ꯃꯟꯅꯒꯅꯤ ꯀ꯭ꯂꯥꯁꯃꯦꯠ ꯑꯃꯨꯛ ꯑꯣꯏꯔꯅꯤ ꯁꯤꯅꯤꯌꯔꯁꯤꯡꯒ
ꯒꯌꯥꯟꯇꯥꯗꯦꯗ ꯀꯣꯂꯦꯖꯁꯦ
ꯀꯩꯅꯣ ꯀꯣꯂꯦꯖ ꯃꯣꯏꯒꯤ ꯐꯣꯔꯠ ꯑꯥ ꯄꯤꯖꯤꯒꯤ ꯊꯥꯔꯠ ꯁꯦꯃꯤꯁꯇꯔꯗꯒꯤ ꯑꯃꯨꯛ ꯆꯪꯉꯅꯤ ꯐꯣꯔ ꯌꯔꯁ ꯆꯠꯄꯁꯤꯡꯁꯤꯗꯤ
ꯑꯩꯈꯣꯏ ꯒꯣꯂꯦꯖꯇ ꯑꯁ ꯇꯝꯂꯨꯕꯒꯤ ꯄꯨꯡꯁꯣꯏ ꯁꯣꯏꯈ꯭ꯔꯦꯅꯦ ꯑꯇꯣꯞꯄ ꯁ꯭ꯇꯦꯠꯒꯨꯝꯕꯗ ꯇꯝꯔꯗꯤ ꯑꯁ
ꯍꯣꯏꯅꯦ ꯑꯇꯣꯞꯄ ꯁ꯭ꯇꯦꯠꯇ ꯇꯧꯔꯗꯤ ꯐꯖꯅ ꯇꯧꯔꯝ
ꯑꯣ ꯈꯔ ꯏꯟꯇꯔꯦꯁꯇꯣ ꯈꯔ ꯂꯩꯔꯝꯒꯅꯦꯕ ꯈꯣꯏ ꯀꯣꯂꯦꯖꯇ ꯇꯝꯂꯨꯕꯒꯤ ꯌꯥꯗꯔꯦ ꯍꯦ ꯑꯩꯗꯤ ꯃꯥꯁꯇꯔꯁꯨ ꯇꯝꯒꯦꯅꯗꯤ ꯈꯟꯗꯤ ꯈꯟꯕꯅꯦꯕ
ꯑꯥ
ꯑꯗꯨ ꯏꯟꯇꯔꯦꯁ ꯂꯩꯇ꯭ꯔꯦꯕ
ꯑꯥ ꯍꯣꯏꯅꯦꯅꯦ
ꯀ꯭ꯂꯥꯁ ꯏꯂꯚꯦꯟ ꯇꯨꯌꯦꯜꯗ ꯄꯤ ꯁꯤ ꯗꯣ ꯈꯔ ꯋꯥꯡꯅ ꯄꯤꯔꯗꯤ ꯑꯇꯣꯞꯄ ꯁ꯭ꯇꯦꯠꯇꯗꯤ ꯆꯠꯄꯗꯤ ꯆꯠꯀꯅꯤ ꯑꯩꯗꯤ ꯍꯣꯏ ꯃꯄꯥꯟꯗ